ꯑꯣꯥꯎ
ꯑ ꯆꯥꯛ ꯆꯥꯔꯕꯣ
ꯑꯁ ꯆꯥꯛ ꯎꯝ ꯍꯧꯖꯤꯛꯇꯥꯛ ꯇꯣꯛꯄꯗ ꯉꯥꯏꯔꯤ꯫
ꯀꯩ ꯏꯟꯁꯥꯡ ꯆꯥꯒꯦ
ꯑꯩꯈꯣꯏ ꯉꯁꯤ ꯊꯔꯣꯏ ꯊꯣꯡꯉꯦ
ꯊꯔꯣꯏ
ꯑꯥ
ꯍꯥꯎꯏꯀꯣ
ꯍꯔꯣꯏ ꯎꯝ ꯂꯨꯒ ꯊꯥꯎ ꯉꯧꯔ ꯆꯥꯕꯥꯎ
ꯑꯣ ꯀꯅꯥꯅ ꯊꯣꯡꯕ
ꯑꯩ ꯑꯩꯗ ꯊꯣꯛꯣꯡꯉꯦ ꯁꯤꯗꯤ
ꯑꯁ ꯊꯣꯡꯕ ꯍꯩꯕ꯭ꯔꯥ
ꯍꯩꯌꯦ ꯀꯩꯅꯣ ꯂꯥꯏ ꯀꯆꯥꯥ
ꯅꯣꯡꯆꯨ ꯅꯣꯡ ꯆꯨꯕꯅꯤꯅ ꯊꯔꯣꯏꯁꯦ ꯊꯣꯛꯄ ꯃꯥꯜꯂꯤꯅꯦ
ꯎ ꯊꯔꯣꯏꯗ ꯌꯥꯝ ꯍꯥꯎꯕꯗꯤ ꯑꯣꯏꯗꯦꯗ ꯃꯆꯥ ꯈꯔ ꯈꯔ ꯄꯣꯛꯑ
ꯑꯣ ꯃꯆꯥ ꯃꯁꯨ ꯄꯨꯕ꯭ꯔꯥ
ꯎꯝ
ꯎꯝ ꯁꯦꯡ ꯍꯥꯞꯄ ꯌꯥꯗ꯭ꯔꯣ
ꯀꯩ ꯑꯣ ꯑꯣ ꯑꯗꯣ ꯑꯈꯣꯏꯅ ꯎꯝ ꯅꯨꯡꯊꯤꯤꯟꯗ ꯀꯛꯑꯒ ꯊꯝꯃꯁꯨ ꯉꯆꯥ ꯌꯦꯡꯉꯨꯀꯥꯟꯗ ꯌꯥꯝ ꯊꯣꯛꯇꯕ ꯃꯆꯥꯗꯣ ꯃꯔꯤ ꯃꯉꯥ ꯈꯛꯇ ꯇꯧ ꯑꯗꯨꯒꯤ ꯑꯩꯗꯤ ꯂꯩꯔꯣꯏꯗ꯭ꯔꯥ ꯍꯥꯏꯔꯒ ꯑꯗꯨꯝ ꯃꯆꯥ ꯄꯨꯔꯝꯃꯤ
ꯃꯣꯏꯅ ꯅꯪꯉꯣꯟꯗ
ꯎ ꯎꯝ ꯅꯪ ꯅꯪꯗꯤ ꯀꯩ ꯏꯟꯖꯥꯡ ꯆꯒꯦ
ꯑꯩꯗꯤ ꯑꯜꯂꯨꯅꯦ ꯁꯧꯒ꯭ꯔꯤꯅꯦ ꯇꯔꯤꯅꯦ ꯆ
ꯎꯝ ꯁꯥꯎꯔꯝ ꯃꯣꯏ
ꯑꯗꯨꯒ ꯃꯔꯣꯛ ꯑꯁꯥꯡꯕꯤ ꯑꯄꯦꯠꯄꯒ ꯆꯥꯏ꯫
ꯍꯥꯎ
ꯏꯁ ꯂꯣꯛ ꯇꯧꯒꯦ ꯇꯧꯔꯁꯨ ꯆꯥꯛ ꯈꯨꯌꯥꯝꯅꯦ ꯆꯥꯔꯤꯁꯦ
ꯁꯤ ꯂꯣꯛ ꯊꯨꯡꯉꯗꯤ ꯆꯥꯛ ꯌꯥꯝ ꯆꯥꯕꯅꯦ ꯃꯤꯁꯦ
ꯎ
ꯑꯗꯨꯗ
ꯆꯥꯕ ꯊꯛ ꯆꯥꯕ ꯊꯛꯄꯗꯤ ꯌꯥꯝ ꯅꯨꯡꯉꯥꯏ
ꯎꯝ ꯎꯝ ꯍꯤꯗꯥꯛꯀꯨꯝꯕ ꯆꯥꯕ꯭ꯔꯣ
ꯆꯥꯛ ꯆꯥꯗ꯭ꯔꯤ ꯆꯥꯒꯅꯤ
ꯆꯥꯎꯌꯣ ꯀꯩꯅꯣ ꯆꯥꯛ ꯆꯥꯒꯗꯝꯅꯤ
ꯑꯁ ꯅꯤꯡꯁꯤꯡꯅꯤꯉꯩꯗ ꯆꯥꯔꯒꯦꯁꯦ
ꯏꯁ ꯉꯁꯥꯏꯗꯒꯤ ꯅꯤꯡꯁꯤꯡꯗꯕ꯭ꯔꯣ ꯑꯩꯅ ꯍꯥꯏꯗ꯭ꯔꯤ ꯐꯥꯎ
ꯎꯝ ꯑꯁ ꯆꯥꯛꯆꯥ ꯑꯇꯣꯞꯄ ꯀꯨꯏꯗ꯭ꯔꯤꯗ
ꯆꯥꯛꯄꯣꯛꯄꯗ ꯉꯥꯏꯔꯤꯕꯔꯤꯕꯣ
ꯍꯣꯏ
ꯑꯁ ꯀꯩꯅꯣ ꯆꯥꯛ ꯌꯥꯝ ꯊꯦꯡꯉꯤꯅ
ꯍꯣꯏ ꯊꯦꯡꯉꯦ ꯊꯦꯡꯕꯒꯤ ꯊꯦꯡꯉꯦ
ꯈꯔ ꯈꯔ ꯉꯟꯗ ꯆꯥꯎꯅꯤ
ꯎꯝ ꯅꯣꯏ ꯅꯣꯏꯁꯨ ꯍꯧꯖꯤꯛꯇꯛꯇ ꯆꯠꯇꯣꯛꯑꯒ
ꯎꯝ ꯑꯩꯗꯤ ꯏꯊꯟꯗꯅꯦ ꯑꯩꯈꯣꯏ ꯃꯥ ꯈꯣꯏꯗꯤ ꯉꯁꯥꯏ ꯆꯥꯈ꯭ꯔꯦ ꯑꯩꯗꯤ ꯍꯜꯂꯛꯑꯒ ꯏꯕꯣꯛꯈꯣꯏꯗ ꯑꯗꯨꯝ ꯂꯩꯕ ꯑꯗꯨꯒꯤ
ꯅꯠꯇꯦ ꯎ ꯅꯠꯇ ꯆꯟ ꯆꯥꯄꯔꯉ ꯁꯥꯏꯣꯋꯥꯗ ꯆꯗ
ꯎꯝ ꯏꯃꯥ ꯍꯥꯟꯅ ꯆꯠꯍꯟꯕ ꯑꯗꯨꯒ ꯑꯩꯗꯣ ꯑꯉꯥꯡ ꯊꯤꯟꯕ ꯑꯣꯏꯅ
ꯗꯦ ꯍꯥ
ꯑꯩꯈꯣꯏ ꯃꯥ ꯍꯥꯟꯅ ꯆꯠꯂꯝꯕ
ꯑꯣ
ꯑꯗꯨꯒ ꯑꯩꯗꯣ ꯑꯉꯥꯡ ꯊꯤꯟꯕ ꯑꯣꯏꯅ ꯑꯗꯨꯝ ꯐꯝꯃꯒ ꯂꯩꯔ
ꯑꯗꯣ ꯍꯧꯖꯤꯛꯇꯤ ꯀꯩꯗꯧꯔꯤꯕ
ꯎꯝ ꯑꯗꯨ ꯇꯥꯛꯊꯣꯛꯑꯒ ꯑꯗꯨꯝ ꯂꯩꯔꯝꯕꯅꯤ
ꯎꯝ ꯅꯣꯡ ꯅꯣꯡ ꯆꯨꯕ꯭ꯔꯣ ꯅꯣꯏ ꯂꯣꯝꯗ
ꯍꯧꯖꯤꯛꯇꯤ ꯅꯣꯡ ꯇꯥꯗꯦ
ꯎꯝ
ꯅꯣꯏ ꯅꯣꯡ ꯇꯥꯕ꯭ꯔꯣ
ꯇ ꯑꯗꯨꯗ ꯍꯧꯁꯨ ꯌꯥꯝ ꯂꯥꯞꯄꯗꯤ ꯑꯣꯏꯗꯦꯀꯣ ꯑꯗꯨꯗꯤ
ꯝ ꯎꯝ ꯀꯅꯥ ꯀꯅꯥ ꯂꯩꯒꯦ ꯅꯪ ꯃꯤꯌꯥꯝꯕꯁꯨ ꯂꯩꯕ꯭ꯔꯣ
ꯌꯥꯝꯃꯒ ꯂꯩꯔꯦ ꯀꯔꯤꯌꯥꯕꯤ ꯋꯥꯕ꯭ꯔꯣ
ꯆꯥꯛ ꯌꯥꯝ ꯌꯥꯝ ꯆꯥꯎ ꯍꯥꯏꯕꯤꯌꯨ
ꯍꯥꯏꯗꯁꯨꯣ ꯁꯥꯕꯅꯤꯗ
ꯈꯖꯤꯛ ꯈꯖꯤꯛ ꯆꯥꯎ ꯍꯥꯏꯌꯣ ꯃꯕꯨꯛ ꯌꯥꯝ ꯆꯥꯎꯃꯟꯈ꯭ꯔꯦ
ꯉꯁꯥꯏꯗꯣ ꯑꯩ ꯋꯥꯔꯤ ꯂꯩꯕꯤꯌꯔꯥ
ꯋꯥꯔꯤ
ꯑꯩ ꯆꯠꯄꯗꯣ
ꯑꯥ ꯑꯥ
ꯉꯁꯦ ꯀꯩꯅꯣꯗꯤ ꯂꯩꯕꯅꯦꯕ
ꯎꯝ
ꯀꯦꯝꯄꯁ ꯏꯟꯇꯔꯚꯤꯌꯨ ꯍꯥꯏꯅꯀꯣ
ꯎꯝ
ꯃꯣꯏ ꯀꯝꯄꯅꯤꯁꯤꯡ ꯂꯥꯛꯑꯒ
ꯑ
ꯇꯟꯕ ꯑꯗꯨꯗ ꯑꯩꯈꯣꯏꯗ ꯃꯄꯥꯟ ꯊꯣꯛꯍꯜꯂꯦ ꯍꯥꯏꯗꯤ ꯃꯣꯏꯅ ꯑꯃ ꯑꯃ ꯀꯥꯎꯔꯒꯀꯣ
ꯎꯝ
ꯀꯧꯔꯒ ꯇ꯭ꯔꯦꯚꯦꯜ ꯇꯧꯒꯗꯕꯅꯦꯕ ꯑꯗꯣ
ꯎꯝ
ꯃꯣꯏꯅ ꯄꯥꯝꯕ ꯁꯥꯠꯇ꯭ꯔꯁꯤꯡꯗꯣ ꯃꯣꯏ ꯀꯝꯄꯅꯤꯅ ꯄꯨꯒꯗꯕꯅꯦꯕ
ꯑꯣ ꯑꯣ
ꯊꯥꯗ ꯏꯁꯤꯡꯅꯤ ꯏꯁꯤꯡ ꯅꯤꯄꯥꯜ ꯏꯁꯤꯡ ꯅꯤꯄꯥꯜ ꯄꯤꯒꯦ ꯑꯩꯦ ꯎꯝ
ꯎꯝ ꯌꯥꯝꯃꯦ ꯌꯥꯝ ꯌꯥꯝ ꯌꯥꯝꯕꯗꯤ ꯅꯠꯇꯦꯀꯣ
ꯌꯥꯝ ꯑꯌꯥꯝꯕ ꯅꯠꯇꯗꯤꯗꯤ ꯃꯣꯏꯗꯣ ꯈꯔ ꯈꯟꯒ꯭ꯔꯦ ꯑꯗꯨꯗ ꯃꯤ ꯀꯨꯝꯅꯤ ꯂꯥꯜꯁꯦ ꯀꯔꯃꯔ ꯑꯦꯁꯇꯔꯟꯒꯤ ꯂꯥꯛꯑꯦ ꯑꯦꯁꯇꯟ ꯃꯣꯇꯣꯔꯗ ꯍꯥꯏꯕꯗꯣ ꯃꯔꯇꯤꯒꯤ ꯂꯥꯛꯑꯦ
ꯎꯝ
ꯑꯗꯣ ꯇꯜꯂꯕ
ꯎꯝ
ꯑ ꯏꯃꯥꯟꯅꯕ ꯑꯃꯒ ꯑꯣꯖꯥꯁꯤꯅ ꯃꯄꯥꯟꯗ ꯊꯣꯛꯍꯜꯂꯒ ꯀꯧꯔꯛꯀꯅꯦꯅ ꯄꯨꯂꯞ ꯊꯥꯔꯛꯄꯅꯦꯕ ꯃꯄꯥꯟꯗ ꯑꯗꯨꯗ ꯁꯞ ꯁꯔꯦ ꯆꯂꯦ ꯃꯤꯒꯤ ꯃꯤꯗꯤ ꯄꯤꯁꯤꯟꯈꯤꯕꯅꯦ ꯑꯩꯈꯣꯏ ꯂꯥꯛꯑꯀꯥꯟꯗ ꯄ꯭ꯔꯖꯦꯟꯒꯤꯀꯣ
ꯎꯝ
ꯑꯣꯖꯥ ꯑꯣꯖꯥ ꯂꯩꯔꯨꯕ ꯃꯇꯝꯗ ꯑꯁ ꯆꯠꯂꯁꯦꯅ ꯊꯒꯠꯆꯕꯅꯤ
ꯎꯝ
ꯏꯃꯥꯟꯅꯕ ꯃꯥꯗꯤ ꯂꯩꯍꯧꯈꯤꯕꯅꯤ ꯃꯥꯗꯤ
ꯍꯥꯏꯗꯤ ꯌꯥꯎꯅꯤꯡꯉꯦ ꯍꯥꯏꯕ꯭ꯔꯥ
ꯀꯃꯥꯏꯅ ꯇꯧꯕꯅꯣ ꯌꯦꯡꯒꯦꯅꯀꯣ
ꯎꯝ ꯃꯥꯥꯏ ꯈꯔ ꯌꯥꯎꯅꯤꯡꯕ ꯑꯣꯏꯔꯝꯃꯅꯤ ꯑꯗꯨꯗꯤ
ꯃꯥꯒꯤꯅꯦ ꯑꯁ ꯄꯨꯔꯥ ꯋꯥꯛꯁꯣꯞꯀꯤ ꯊꯕꯛꯅꯤꯗ ꯁꯤꯗꯤ ꯇꯟꯕ ꯑꯦꯛꯖꯥꯝꯁꯨ ꯃꯊꯥꯡ ꯍꯞꯇꯥꯗ ꯂꯩ ꯆꯠꯂ ꯀꯔꯤ ꯀꯥꯟꯗꯕꯗ
ꯎꯝ ꯀꯩ ꯅꯨꯃꯤꯠꯇꯒꯤꯔꯥ
ꯑꯗꯨꯅ
ꯎꯝ
ꯒꯟ ꯇꯧꯒꯗꯧꯕ ꯅꯨꯃꯤꯠꯇꯔꯥ
ꯑꯥ
ꯀꯩꯅꯣꯗ ꯍꯣꯏ ꯈꯪꯗꯦ ꯑꯩ ꯐꯣꯟꯗ ꯌꯦꯡꯒ ꯈꯪꯒꯅꯤ ꯍꯥꯏꯗꯤ ꯋꯦꯕꯁꯥꯏꯠꯇ ꯆꯪꯉꯒꯀꯣ
ꯎꯝ
ꯌꯥꯇꯤ ꯎ ꯇꯔꯦꯀꯤ ꯀꯟ ꯍꯥꯏ ꯅꯠꯇ ꯇꯔꯥꯃꯉꯥꯗꯒꯤ ꯍꯧꯒꯅꯤ
ꯎꯝ ꯇꯔꯥꯃꯉꯥꯗꯒꯤ
ꯆꯃꯉꯔꯤꯒꯤ
ꯎꯝ
ꯇꯔꯨꯛ ꯇꯔꯨꯛ ꯇꯔꯦꯠ ꯇꯔꯦꯠ ꯇꯔꯦꯠ
ꯑꯁ ꯀꯩꯅꯣ ꯇꯔꯥ ꯇꯔꯦꯠ ꯇꯔꯦꯠ ꯍꯥꯏꯔ
ꯇꯔꯥ ꯇꯔꯦꯠ ꯅꯠꯇ꯭ꯔꯣ ꯇꯔꯥꯇꯔꯦꯠ ꯃꯊꯪ ꯐꯥꯎ
ꯎꯝ ꯅꯪꯗꯤ ꯇꯔꯥ ꯇꯔꯦꯠ ꯇꯔꯦꯠ ꯍꯥꯏꯕꯗꯨꯗꯤ ꯑꯩꯗ ꯅꯣꯛ ꯌꯦꯡꯈ꯭ꯔꯕ꯭ꯔꯥ
ꯂꯩꯗꯣ ꯅꯥꯟꯊꯣꯛꯀꯦ ꯇꯧꯕ
ꯎꯝ ꯂꯩꯗ
ꯉꯁꯥꯏ ꯀꯩꯅꯣ ꯀꯝꯄꯅꯤꯒꯤ ꯂꯥꯛꯄꯗꯣ
ꯑ
ꯅꯨꯄꯤ ꯑꯃ ꯅꯨꯄꯤ ꯑꯃꯁꯨ ꯌꯥꯎꯋꯦ
ꯑꯣ ꯑꯣ ꯐꯖꯕ꯭ꯔꯣ
ꯑꯁ ꯍꯤꯗ ꯐꯖꯗꯕꯒꯤ ꯐꯖꯗꯕꯒꯤ ꯏꯃꯥꯟꯅꯕ ꯑꯃꯒ ꯆꯠꯄꯅꯤ
ꯑꯩꯅ ꯍꯦꯟꯕ꯭ꯔꯣ ꯍꯥꯏꯁꯦ
ꯑꯁ ꯃꯣꯏꯗꯤ ꯑꯁꯤꯒꯨꯝꯕ ꯊꯕꯛ ꯇꯧꯕꯁꯦ ꯃꯣꯏꯗꯤ ꯌꯥꯝ ꯇꯧꯋꯤ ꯂ꯭ꯂꯦꯖꯔ ꯀꯥ ꯍꯥꯕꯒꯀꯣ
ꯎꯝ
ꯄꯨꯔꯥ ꯐꯣꯔꯃꯦꯜꯗꯅꯦ ꯃꯣꯏꯅ ꯂꯥꯛꯏꯁꯦ
ꯎꯝ
ꯌꯥꯝ ꯂꯩꯦꯝꯕꯇꯥꯑ ꯇ
ꯑꯣ ꯑꯩꯅ ꯍꯦꯟꯗ꯭ꯔꯕ
ꯍꯣꯏꯅꯦ ꯍꯣꯏꯅꯦ
ꯈꯪꯗ ꯍꯥꯏꯁꯨ ꯍꯥꯏꯗꯤꯦ ꯃꯤꯅ ꯑꯗꯨ ꯌꯥꯝ ꯍꯥꯡꯉꯁꯨ ꯏꯀꯥꯏꯌꯦ
ꯈꯝꯐꯥ ꯆꯧꯇꯔꯣ ꯅꯅꯥꯁꯨ
ꯈꯪꯗꯕ ꯑꯗꯨ ꯃꯤꯅ ꯍꯦꯜꯂꯝꯃꯗꯤ ꯑꯩ ꯏꯀꯥꯏꯅꯤꯅ ꯏꯊꯟꯇ ꯍꯥꯏꯗꯣꯛꯎꯔꯒ
ꯑꯦꯛꯁꯔꯁꯥꯏꯖ ꯑꯣꯏꯣꯏ ꯅꯨꯡꯗꯥꯡ ꯋꯥꯏꯔꯝꯗꯣ ꯑꯁ ꯅꯨꯡꯗꯥꯡ ꯃꯝ ꯑꯩꯈꯣꯏꯅ ꯇꯨꯝꯁ ꯌꯥꯝ ꯇꯨꯝꯃꯦ ꯍꯨꯔꯦꯟꯗꯤ ꯇꯨꯝꯝꯕ ꯌꯥꯗ ꯃꯥꯥꯟꯗ꯭ꯔꯦ
ꯉꯁꯤꯗꯤ ꯌꯦꯡꯅꯤꯡꯉꯥꯏ ꯂꯩꯇ꯭ꯔꯦ ꯕꯣꯒꯨꯝꯕ
ꯃꯩꯇꯩꯦꯡ ꯑꯁꯤ
ꯑ ꯉꯁꯤꯗꯤ ꯄꯣꯊꯥꯕ ꯅꯨꯃꯤꯠ ꯑꯣꯏꯔꯤꯦꯅꯦ ꯅꯣꯏ ꯃꯌꯥꯝꯒꯤ
ꯄꯣꯊꯥꯕ ꯅꯨꯃꯤꯠꯇ ꯑꯩꯗꯤ ꯄꯣꯊꯥꯕ ꯌꯥꯔꯣꯏ ꯇꯝꯕꯅꯤꯅ ꯁꯤ ꯌꯥꯝ ꯇꯧꯃꯦ ꯄꯨꯡꯁꯦ ꯃꯉꯥ ꯃꯈꯥꯏ ꯑꯗꯨꯋꯥꯏꯗꯒꯤ ꯇꯨꯝꯕ ꯍꯧꯈ꯭ꯔꯦ ꯇꯔꯨꯛ
ꯎꯝ
ꯇꯔꯦꯠ ꯍꯦꯔꯔ ꯍꯒ ꯃꯗꯨꯣ ꯀꯔꯤꯁꯨ ꯇꯧꯅꯤꯡꯉꯥꯏꯁꯨ ꯂꯩꯇꯕ ꯀꯣ
ꯎꯝ
ꯃꯇꯝꯨꯝꯗꯗꯤ ꯐꯣꯟ ꯌꯦꯡꯒꯅꯤ ꯐꯣꯟ ꯌꯦꯡ ꯑꯗꯨꯗꯗꯤ ꯅꯨꯡꯉꯥꯏꯇꯕꯣ ꯑꯁ ꯑꯃ ꯑꯃꯨꯛ ꯊꯥꯁꯤꯔꯥ ꯈꯪꯗꯦꯅꯦ ꯑꯩ ꯌꯥꯝ ꯀꯩꯅꯧꯒꯤꯈꯤꯗ ꯑꯩꯅ ꯍꯧꯖꯤꯛ ꯇꯝꯐꯝ ꯀꯩꯅꯣꯗ
ꯑꯗꯣ ꯑꯩꯒꯤꯁꯨ ꯇꯧꯕꯤꯌꯨ
ꯐꯣꯝ ꯊꯥꯕꯁꯦ ꯈꯪꯗꯦ ꯀꯨꯏꯗꯤ ꯀꯨꯏꯔꯦ ꯖꯨꯟ ꯇꯔꯦꯠ ꯑꯃꯗꯒꯤ ꯍꯧꯕꯅꯦ ꯊꯥꯕꯗꯣ ꯑꯁ ꯉꯁꯥꯏ ꯅꯣꯔꯠ ꯏꯁꯇ ꯊꯦꯠꯄ ꯑꯗꯨ ꯈꯪꯕꯔꯤꯅꯦ
ꯑꯗꯨ ꯌꯦꯡꯉꯝꯂꯗꯤ ꯈꯪꯉꯣꯏꯅꯦ ꯅꯪꯁꯨ
ꯍꯣꯏ
ꯑꯗ ꯅꯪ ꯇꯧꯕꯗ ꯑꯩꯁꯨ ꯇꯧꯕꯤꯈ꯭ꯔꯣ ꯏꯃꯥꯟꯅꯕꯤꯒꯤꯗꯣ ꯑꯩ ꯍꯥꯏꯔꯔꯣꯏꯒꯦ ꯎꯝ
ꯀꯔꯣꯁꯤꯞ ꯗꯪ ꯅꯪꯅ ꯇ ꯄꯥꯝꯃꯦ
ꯎꯝ
ꯑꯩ ꯄꯤꯒꯅꯤ
ꯅꯪ ꯀꯌꯥꯃꯨꯛ ꯄꯥꯏꯔꯦꯗꯅ
ꯍꯣꯏ ꯚꯥꯏꯗꯁꯨ ꯑꯁ ꯀꯤꯅꯤ ꯑꯅꯤ ꯂꯩꯁꯤꯗꯤ
ꯌꯥꯔꯦ ꯑꯩꯁꯨ ꯇꯧꯕꯤꯨꯈꯔꯤꯗ ꯅꯪꯅ ꯅꯪꯅ ꯄꯤꯒꯗꯧꯕ ꯅꯗꯦꯅꯦ ꯀꯅꯦ ꯌꯦꯡꯅꯤꯡꯗꯦ ꯑꯗꯨ ꯃꯥ ꯍꯥꯏꯔꯛꯀꯅꯨ
ꯑꯩꯠꯇꯣ ꯑꯁ ꯍꯌꯦꯡꯒꯨꯝꯕ ꯇ꯭ꯔꯥꯏ ꯇꯧꯁꯤꯀꯣ ꯑꯩꯒꯤꯗꯤ ꯑꯣꯖꯥ ꯑꯃꯗ ꯄꯟꯃꯨꯛ ꯇꯧꯒꯅꯤ ꯑꯩꯒꯤ ꯍꯧꯖꯤꯛ ꯇꯧꯕ ꯀꯩꯅꯣꯗꯣ ꯀꯛꯅꯤꯡꯉꯥꯏ ꯑꯩꯒꯤ ꯃꯤꯡꯗꯨ
ꯎꯝ
ꯀꯛꯇ꯭ꯔꯗꯤ ꯇꯧꯕ ꯌꯥꯔꯣꯏꯕ ꯑꯅꯧꯕ ꯊꯥꯕ
ꯑꯣ ꯑꯗꯨ ꯑꯗꯨꯝ ꯃꯊꯪ ꯃꯊꯪ ꯑꯗꯨꯝ ꯇꯧꯕ ꯌꯥꯏ ꯃꯣꯏ ꯈꯪꯉꯤꯗꯀꯣ
ꯍꯥꯥ
ꯑꯗꯨꯝ ꯀꯛꯄꯤꯒꯅꯤꯅ ꯍꯥꯏꯔꯗꯤ ꯑꯃꯨꯛ ꯇꯧꯅꯤꯡꯕꯒꯤ ꯍꯥꯏꯅ
ꯍꯣꯏ ꯍꯣꯏ ꯎꯝ ꯑꯗꯨꯝ ꯌꯥꯕꯅꯦ
ꯑꯗꯣ ꯃꯤ ꯑꯇꯣꯞꯄꯁꯨ ꯇꯧꯕ꯭ꯔꯕ ꯍꯥ
ꯇꯥꯕ꯭ꯔꯣ
ꯃꯤ ꯑꯇꯣꯞꯄꯁꯨ ꯑꯗꯨꯝ ꯇꯧꯕ꯭ꯔꯕ ꯑꯃꯨꯛꯀ
ꯍꯥꯥ
ꯃꯤ ꯑꯇꯣꯞꯄꯁꯨ ꯑꯗꯨꯃꯥꯏꯅ ꯇꯧꯕ꯭ꯔꯕ
ꯅꯗꯨꯝ ꯇꯧꯕ ꯉꯥꯛꯇꯅꯤꯅꯦ
ꯎꯝ ꯑ ꯑꯗꯨꯗꯤ ꯆꯍꯤ ꯑꯅꯤ ꯑꯍꯨꯝ ꯄꯥꯏꯕꯁꯨ ꯂꯩꯔꯝꯃꯅꯤꯀꯣ ꯁꯥꯔꯇꯤꯐꯤꯀꯦꯠꯇꯣ
ꯎꯝ ꯌꯥ ꯀꯩꯅꯣ ꯇꯧꯕꯅꯦ ꯉꯁꯥꯏ ꯑꯍꯟ ꯑꯃ ꯑꯣꯖꯥꯗꯧꯅ ꯌꯥꯝ ꯑ ꯀꯩꯅꯣ ꯌꯥꯝ ꯍꯥꯡꯅꯦ ꯑꯩꯈꯣꯏꯗ
ꯎꯝ
ꯌꯥꯝ ꯌꯦꯡꯕꯗ ꯃꯣꯠ ꯃꯣꯠꯂꯒꯀꯣ
ꯎꯝ ꯎꯝ
ꯑꯗꯨ ꯅꯨꯄꯥꯗꯒꯤ ꯕꯤꯠ ꯌꯥꯎꯗ꯭ꯔꯦ
ꯎꯝ
ꯑꯩꯈꯣꯏ ꯈꯨꯠꯇ ꯄꯨꯂꯞꯅꯅꯤꯀꯣꯇ꯭ꯔ ꯁꯥꯇ꯭ꯔ ꯂꯞ ꯈꯣꯠꯇꯤꯡꯣꯠꯄꯥꯏ ꯍꯥꯏꯔꯒꯦꯀꯣꯣꯏ ꯊꯕꯛ ꯇꯧꯕ ꯑꯝꯇ ꯃꯤ ꯅꯠꯇꯦꯅꯦꯒ ꯍꯥꯏ
ꯀꯔꯤꯅꯣ ꯃꯥꯅ ꯄꯨ ꯀꯩꯅꯣ ꯍꯧꯕ ꯍꯪꯕ ꯋꯥꯍꯪ ꯍꯪꯕꯒ‌ꯣ ꯄꯥꯎꯈꯨꯝ ꯄꯤꯕ ꯍꯥꯏꯗꯤ ꯑꯩꯈꯣꯏ ꯇꯝ ꯇꯝꯕꯒꯤ ꯀꯩꯅꯣꯗ
ꯎꯝ
ꯇꯝꯕꯒꯤ ꯑꯥ ꯀꯔꯤ ꯍꯥꯏꯁꯤꯔꯥ ꯍ‌ꯣꯏ ꯇꯝꯕ ꯈꯣꯠꯄꯗꯣ
ꯃꯥꯅ ꯍꯥꯡꯕ ꯑꯗꯨ ꯈꯨꯝ ꯈꯨꯝꯗꯕ ꯃꯤ ꯀꯅꯥ ꯈꯨꯝꯕꯁꯨ ꯍꯩꯔ‌ꯣ ꯍꯥꯏꯗꯤ ꯃꯤ ꯕꯁ ꯁꯟꯇꯔꯕꯨ ꯂꯥꯛꯕꯅꯤꯅ ꯃꯤ ꯃꯥꯥꯡꯗ ꯆ‌ꯣꯟꯀꯅꯤ ꯁꯤꯅꯦ ꯃ‌ꯣꯏꯁꯨ ꯑꯩꯈꯣꯏ ꯈꯨꯝꯕ ꯀꯔꯤꯁꯨ ꯍꯥꯏꯗ꯭ꯔ‌ꯦ ꯑꯩ ꯃꯣꯏ ꯂꯥꯛꯇ꯭ꯔꯤꯉꯩꯗ ꯃꯥꯅ ꯑꯁ ꯂꯩ ꯆꯥꯔ ꯄꯤꯕꯗꯣ
ꯎꯝ
ꯌꯥꯝ ꯐꯣꯅꯤꯡꯕꯅ‌ꯦ
ꯑꯃꯨꯛ ꯐꯨꯔꯝꯂꯤꯀꯣ ꯅꯪꯗꯤ ꯁꯥꯎꯒꯟꯕ ꯉꯥꯛ
ꯉꯔꯥꯡꯁꯨꯅ‌ꯦ ꯃꯥ ꯄ꯭ꯔꯥꯛꯇꯤꯀ‌ꯜ ꯇꯧꯐꯝꯗ ꯑꯇꯩ ꯊ ꯊ‌ꯦꯠꯈ꯭ꯔꯦꯗ ꯁꯥꯎꯕꯗꯣ ꯂꯥꯎꯕꯅꯦ ꯑꯗꯨꯗ ꯑꯁ ꯇꯔꯦꯠ ꯃꯅꯨꯡꯒꯤ ꯀꯩꯅꯣ ꯑꯣꯁꯣ ꯃꯅꯨꯡꯒꯤ ꯀꯩꯅꯣ
ꯎꯝ
ꯃꯤ ꯄꯨꯅꯃꯛꯁ‌ꯦ
ꯎꯝ
ꯉꯥꯡꯕ ꯈꯣꯠꯄ ꯑꯝꯇ ꯇꯧꯗ꯭ꯔꯕꯅꯤ ꯑꯝ ꯍꯩꯄꯥ ꯁꯥꯕꯅ‌ꯦ ꯍꯣꯏ ꯃꯁꯛ ꯍꯅꯨꯕꯅꯦ
ꯑꯣ
ꯌꯥꯝ ꯐꯨꯅꯤꯡꯕꯅ‌ꯦ ꯑꯗꯨꯃꯥꯏꯅ ꯍꯥꯏꯔꯦ ꯑꯩꯈꯣꯏꯗ ꯇꯤꯡꯊꯣꯛꯑꯣꯅ ꯇꯤꯡꯊꯣꯛꯑꯦ ꯑꯗꯨꯒ ꯅꯣꯏ ꯊꯕꯛ ꯇꯧꯕꯝꯇꯪꯒ ꯑꯩꯒꯤ ꯃꯥꯅ ꯈꯜꯂꯤꯗꯣ
ꯎꯝ
ꯊꯕꯛ ꯈꯣꯠꯄ ꯇꯧꯔꯗꯤ ꯋꯥꯛꯁꯣꯞꯀꯨꯝꯕꯒꯤ ꯄ꯭ꯔꯦꯇꯤꯀꯥꯒꯨꯝꯕ ꯀꯨꯏꯅ ꯇꯧꯔꯗꯤ ꯈꯣꯠꯇꯣ ꯑꯦ ꯅꯠꯇ꯭ꯔꯦ ꯈꯨꯠꯇꯣ ꯀꯟꯒꯅꯤ ꯁꯤꯅ ꯈꯨꯠꯁꯦ ꯊꯕꯛ ꯇꯧꯕ ꯃꯤꯗꯨ ꯀꯜꯂꯗ꯭ꯔꯥ ꯑꯗꯨꯗꯅꯦ ꯃꯥꯅ ꯆꯦꯛ ꯍꯦꯛ ꯇꯧꯔꯒ